ꯇꯣ
ꯇꯥꯏꯌꯦ ꯇꯥꯏꯌꯦ
ꯀꯩꯗꯧꯔꯤꯅꯣ
ꯗꯨꯝ ꯂꯩꯔꯦꯗ ꯑꯩꯗꯤ ꯉꯁꯥꯏꯁꯨ ꯄꯨꯡ ꯕꯥꯔꯣ ꯍꯦꯜꯂꯒ ꯍꯧꯒꯠꯂꯦ꯫
ꯑꯁ ꯍꯣꯏ ꯇꯨꯝꯕꯗꯤ ꯗꯨꯝ ꯇꯨꯝꯅꯤꯡꯅ ꯂꯩꯕꯅꯦ ꯇꯨꯝꯈ꯭ꯔꯗꯤ꯫
ꯍꯧꯖꯤꯛ ꯑꯃꯨꯛ ꯀꯩꯝ ꯇꯧꯅꯤꯡꯉꯥꯏ ꯂꯩꯇ꯭ꯔꯗꯤ ꯍꯦꯛꯇ ꯇꯨꯝꯅꯤꯡꯉꯦ ꯍꯥꯏꯕ꯫
ꯍꯣꯏ ꯑꯗꯨꯅꯦ
ꯁꯤꯟꯃꯥꯁꯨ ꯌꯦꯡꯃꯟꯗꯅ ꯃꯤꯠ ꯅꯥꯔꯦ꯫ ꯀꯩꯗꯧꯗꯣꯏꯅꯣ ꯈꯪꯗ꯭ꯔꯦ꯫
ꯗꯣ ꯌꯥꯝ ꯇꯨꯝꯅꯤꯡꯔꯒ ꯑꯩꯁꯨ ꯂꯩꯕꯅꯦꯕ꯫ ꯉꯥꯁꯤꯁꯦ ꯌꯥꯝ ꯁꯨꯝꯃꯒ ꯁꯥꯔꯦ ꯑꯗꯨꯒ ꯁ꯭ꯂꯤꯞ ꯄꯦꯔꯥꯂꯥꯏꯁ ꯇꯧꯕꯗꯒꯤ ꯇꯨꯝꯕ ꯌꯥꯗ꯭ꯔꯥ ꯍꯧꯒꯠꯂꯒ ꯁꯤ ꯇꯥꯎꯕ ꯍꯧꯔꯕꯅꯤ ꯁꯥꯕ ꯀꯥꯟꯗ ꯏꯁ꯭ꯂꯤꯞ ꯄꯦꯔꯂꯥꯏꯁ ꯀ ꯇꯧꯋꯦ ꯑꯁ ꯇꯟꯕꯗꯨ
ꯏꯕ ꯇꯔꯦ
ꯍꯣꯏ
ꯍꯧꯖꯤꯛ ꯅꯣꯡ ꯃꯪꯉꯦ ꯑꯩꯈꯣꯏꯁꯨ ꯅꯣꯡꯗꯤ ꯇꯥꯗꯤ ꯃꯨꯁꯨꯛ ꯃꯨꯔꯦ ꯂꯩ ꯀꯩꯅꯣ ꯃꯊꯛꯇꯣ ꯑꯇꯤꯌꯥꯗꯣ ꯏꯁꯀꯥꯏꯗꯣ
ꯅꯨꯡꯁꯥꯅ ꯍꯧꯖꯤꯛꯇꯤ ꯂꯣꯏꯔꯦ ꯑꯈꯣꯏꯗꯗꯤ
ꯑꯗꯨ ꯁꯥ ꯑꯣꯝꯆꯥꯛꯅꯩꯌꯦ ꯁꯥꯕꯤꯗꯣ ꯇꯧꯋꯦꯕ ꯑꯣꯝꯃꯒ ꯁꯥꯇꯦ ꯅꯣꯡ ꯇꯥꯗꯕꯒꯤ ꯑꯃ ꯁꯥꯕꯗꯣ ꯇꯨ ꯊꯣꯡꯕ
ꯑꯩꯌꯦ ꯈꯨꯁꯥꯗꯨꯒ ꯂꯣꯏꯔꯦ ꯍꯣꯏ ꯉꯁꯤ
ꯎꯝ
ꯑꯩꯗꯣ ꯅꯨꯄꯤ ꯑꯃꯒꯤ ꯑꯦ ꯑꯦꯁꯥꯏꯟꯃꯦꯟꯗꯨ ꯏꯕ ꯍꯧꯕꯅꯦꯕ
ꯑꯥ
ꯈꯨꯌꯥꯝꯗꯣ ꯂꯣꯏꯔꯦ
ꯅꯪ ꯀꯗꯥꯏꯗ ꯏꯅꯣ
ꯄꯤ ꯗꯤ ꯑꯦꯐ ꯂꯩꯌꯦ
ꯀꯅꯥ ꯊꯥꯕꯤꯔꯛꯑꯣ ꯑꯩꯉꯣꯟꯗꯁꯨ ꯑꯝꯇ
ꯍꯣꯏ ꯑꯗꯣ ꯏꯃꯥꯟꯅꯕꯤ ꯑꯩꯈꯣꯏ ꯂꯣꯟ ꯃꯅꯥꯅꯕ ꯅꯨꯄꯤꯗꯨꯁꯨ ꯏꯔꯅꯤ ꯍꯥꯏꯌꯦ ꯃꯥ ꯃꯐꯝꯗꯒꯤ ꯅꯪꯁꯨ ꯏꯔꯣ ꯃꯥꯁꯨ ꯌꯨꯝꯗꯒꯤ ꯏꯔꯅꯤ ꯍꯥꯏꯌꯦꯕ
ꯎꯝ ꯅꯪ ꯕꯣꯏ ꯀꯩꯅꯣꯗ ꯑꯦ ꯑꯦꯁꯥꯏꯟꯃꯦꯟ ꯄꯦꯄꯔꯗ ꯏꯔꯤ ꯅꯠꯇ꯭ꯔꯣ
ꯑꯣ ꯑꯦꯁꯥꯏꯟꯃꯦꯟ ꯄꯦꯄꯥꯔꯗꯨ ꯑꯗꯨ ꯗꯦꯀꯣꯔꯦꯁꯟꯒꯨꯝꯕ ꯇꯧꯑꯣꯒ ꯉꯥꯡꯉꯦ ꯍꯥꯏꯕꯅꯤ ꯑꯗꯨ ꯑꯩꯗꯤ ꯅꯣꯔꯃꯦꯜ ꯗꯨ ꯏꯌꯦ
ꯀꯔꯤ ꯗꯦꯀꯣꯔꯦꯁꯟ ꯀꯌꯥꯝ ꯄꯥꯝꯕꯅꯣ ꯀꯔꯤ ꯆꯥꯟꯅꯗꯣꯏꯅꯣꯕ ꯗꯦꯀꯣꯔꯦꯁꯟ ꯑꯗꯨꯗ ꯂꯩꯔꯣꯡꯒ ꯁꯥꯠꯄꯤꯗꯨꯔꯥ ꯃꯥꯅ ꯄꯥꯝꯃꯤꯗꯣ ꯉꯥꯎꯕ꯭ꯔꯥ ꯀꯩ
ꯄꯩꯁꯥ ꯑꯦꯛꯁꯇ꯭ꯔꯥ ꯆꯥꯡꯒꯅꯤꯗꯣ ꯂꯥꯎꯔꯗꯤ ꯑꯩꯗꯣ ꯑꯗꯨ ꯏꯕ ꯀꯨꯟ ꯃꯅꯥꯕ ꯅꯨꯄꯤ ꯋꯥ ꯉꯥꯡꯕ ꯆꯞ ꯃꯥꯟꯅꯕ ꯅꯨꯄꯤꯒꯤ ꯄꯦꯄꯔꯗꯣ ꯍꯥꯟꯅ ꯂꯥꯎꯔ ꯂꯩ ꯅꯦ ꯍꯌꯦꯡꯅ ꯂꯩꯔꯒ ꯃꯥ ꯑꯩꯁꯨ ꯄꯤꯊꯣꯛꯀꯅꯤ ꯃꯉꯣꯟꯗ
ꯎꯝ
ꯑꯩꯉꯣꯟꯗ ꯄꯦꯄꯥꯔ ꯂꯥꯛꯇ꯭ꯔꯒ ꯃꯉꯣꯟꯗ ꯍꯪꯉꯒ ꯃꯥꯗꯣ ꯐꯃꯨꯡ ꯃꯈꯥꯗ ꯌꯦꯡꯉꯣ ꯂꯩꯏꯕ꯭ꯔꯅ ꯍꯥꯏꯕꯒꯤꯀꯣ
ꯑꯃꯨꯛꯀ ꯌꯦꯡꯔꯒ ꯍꯧꯖꯤꯛ ꯇꯥꯎꯒꯅꯤ
ꯏꯁꯇꯥꯏꯜ ꯇꯧ ꯁꯤꯗꯗꯤ ꯐꯪꯉꯣꯏ ꯂꯩꯕꯗꯣ ꯑꯗꯨꯅ ꯑꯗꯨꯝ ꯑꯦ ꯐꯣꯔ ꯁꯥꯏꯁ ꯄꯦꯄꯔꯗ ꯏꯕ ꯅꯠꯇ꯭ꯔꯒ
ꯑꯦ ꯐꯣꯔ ꯁꯥꯏꯁ ꯅꯠꯇꯕ ꯑꯃꯗꯣ ꯑꯗꯨꯝ ꯂꯎꯈꯣꯏꯅ ꯅꯪꯁꯨ
ꯃꯣꯏ ꯄ꯭ꯔꯦꯛꯇꯤꯀꯦꯜ ꯄꯦꯄꯔꯗ ꯏ ꯇꯥꯝꯅꯤꯅ
ꯑꯥ ꯁꯥꯎꯅꯤꯡꯉꯦꯗ ꯁꯤ ꯅꯨꯄꯤꯖꯤꯖꯨ ꯑꯩ ꯃꯁꯛꯇꯣ ꯌꯦꯡꯅꯤꯡꯗꯕꯅ
ꯌꯥꯝ ꯋꯥ ꯄꯦꯠꯂꯦ ꯍꯥꯏꯕ ꯀꯔꯤꯅꯣ ꯈꯪꯗꯦ ꯑꯗꯨꯅꯦ ꯉꯁꯥꯏꯗꯒꯤ ꯑꯩꯁꯦ ꯇꯟꯅ ꯇꯟꯅ ꯐꯤ ꯁꯨꯕ ꯂꯣꯏꯁꯤꯟꯈ꯭ꯔꯦ
ꯑꯣ ꯅꯪ ꯉꯁꯤꯒꯤꯗꯤ ꯑꯃꯐꯥꯎ ꯀꯣꯜ ꯇꯧꯗ꯭ꯔꯤ
ꯇꯧꯗ꯭ꯔꯤꯗ ꯑꯩ ꯑꯁ ꯈꯪꯗꯦ ꯑꯃꯨꯛ ꯍꯥꯞꯀꯠꯂꯛꯇꯣꯏ ꯃꯥꯜꯂꯦ ꯃꯣꯏꯁꯦ
ꯍꯣꯏ ꯍꯥꯞꯀꯟꯒꯅꯤ
ꯀꯨꯟꯊ꯭ꯔꯥ ꯁꯨꯗ꯭ꯔꯤꯐꯥꯎ
ꯎꯝ
ꯅꯪ ꯁꯦꯄꯦꯟꯅꯤꯡꯉꯥꯏ ꯃꯥꯟꯈ꯭ꯔꯦ ꯁꯤ ꯑꯃ ꯄꯥꯏꯔꯒ ꯂꯣꯏꯔꯒ
ꯑꯃꯨꯀ ꯇꯧꯔꯛꯈꯤꯒꯦ
ꯁꯦꯁ ꯁꯤ ꯊꯥꯗ ꯂꯣꯏꯗꯤ ꯂꯣꯏꯈꯔꯅꯤ ꯑꯗꯨꯅꯤꯅ ꯍꯣꯏ ꯑꯗꯨꯒꯤ ꯐꯖꯅ ꯇꯧꯔꯣ
ꯍꯣꯏ
ꯑꯩꯁꯨ ꯑꯩꯒꯤꯗꯨ ꯕꯦꯔꯥ ꯀꯥꯕꯅ ꯂꯣꯏꯔꯦ
ꯀꯩ ꯕꯦꯔꯥ ꯀꯥꯏꯅꯣ ꯅꯪ ꯑꯩ ꯁꯤ ꯅꯝꯕꯔ ꯁꯤꯗ ꯄꯥꯏꯗꯣ ꯅꯪꯒꯤ ꯑꯁ ꯀꯩꯅꯣ ꯂꯧꯕ꯭ꯔꯅꯦ
ꯀꯔꯝꯕ
ꯁꯤꯝ ꯂꯧꯕ꯭ꯔꯣ ꯑꯇꯣꯞꯄ
ꯃꯤ ꯑꯇꯣꯞꯄꯒꯤ ꯅꯝꯕꯔ ꯍꯥꯞꯄꯅꯦ ꯑꯩ
ꯑꯣ
ꯑꯩꯈꯣꯏ ꯌꯨꯝꯒꯤ ꯐꯣꯟ ꯅꯝꯕꯔꯀꯣ ꯅꯤꯔꯒ ꯑꯗꯨꯝ ꯍꯥꯞꯄꯒ ꯑꯣ ꯇꯤ ꯄꯤꯒꯨꯝꯕ ꯈꯛꯇ ꯆꯪꯕꯅꯦꯕ
ꯑꯗꯨꯝ ꯑꯦꯀꯥꯎꯟꯠ ꯑꯅꯤ ꯍꯥꯡ ꯌꯥꯕ
ꯍꯥꯥ
ꯑꯅꯤ ꯍꯥꯡꯕ ꯌꯥꯕ꯭ꯔ ꯑꯗꯨꯝ
ꯍꯣꯏ ꯌꯥꯏꯌꯦ ꯅꯪꯗꯤ ꯐꯣꯟ ꯅꯝꯕꯔ ꯑꯅꯤ ꯂꯩꯕ ꯅꯠꯇ꯭ꯔꯣ
ꯑꯧ ꯂꯩ
ꯑꯗꯨꯑꯣꯏꯔꯀꯤ ꯑꯅꯤ ꯍꯥꯡꯕ ꯌꯥꯅꯤ
ꯍꯣꯏ
ꯀ꯭ꯔꯤ ꯍꯤꯡꯖꯥꯡ ꯆꯥꯕ꯭ꯔꯣ ꯉꯁꯤꯗꯤ
ꯉꯁꯤꯗꯤ ꯂꯐꯨ ꯏꯔꯣꯝꯕ ꯆꯥꯏ ꯎꯝ ꯍꯥꯎꯋꯦ ꯂꯐꯨ ꯁꯤꯡꯖꯨ ꯆꯥꯅꯤꯡꯉꯦꯗ ꯍꯌꯦꯡꯅ ꯂꯥꯏ ꯍꯔꯥꯎꯕ
ꯑꯣ ꯑꯣ ꯑꯣ
ꯑꯁ ꯑꯗꯨꯒꯤ ꯀꯦꯕ ꯈꯣꯠꯄꯗꯨꯁꯨ ꯇꯟꯗꯣꯔꯤꯅꯦ
ꯑꯁ ꯍꯟꯗꯛꯁꯦ ꯌꯨꯝ ꯊꯣꯛꯄ ꯈꯣꯏꯁꯦ ꯀꯦꯕ ꯀꯦꯕ ꯀꯦꯕ ꯀꯦꯕ ꯇꯧꯔꯒ ꯂꯩꯔꯦꯀꯣ
ꯍꯤꯍꯤ
ꯃꯤ ꯂꯣꯏꯅꯃꯛꯅꯦ ꯀꯦ ꯊꯔꯒ ꯂꯩꯔꯤꯁꯦ
ꯀꯩꯅꯣ ꯇꯧꯗꯣꯏꯅꯤ ꯖꯒꯣꯏꯒꯨꯝꯕ ꯁꯥꯕ ꯃꯉꯥꯏꯔꯦꯗ ꯂꯥꯏ ꯍꯔꯥꯎꯕ ꯍꯥꯏꯗꯤ ꯅꯨꯡꯗꯥꯡ ꯋꯥꯏꯔꯝ ꯑꯗꯨꯋꯥꯏ ꯆꯠꯇꯣꯏꯕ ꯑꯩꯈꯣꯏ ꯑꯁꯤ ꯂꯝꯄꯥꯛ ꯑꯃ ꯂꯩꯌꯦ ꯑꯗꯨꯗ ꯂꯝ ꯊꯣꯛꯂꯛꯀꯅꯤ ꯍꯥꯏꯕ
ꯑꯣ ꯑꯗꯨ ꯖꯒꯣꯏ ꯁꯥꯗꯣꯏꯕ ꯅꯣꯏ
ꯍꯥ
ꯍꯥ ꯅꯣꯏ ꯖꯒꯣꯏ ꯁꯥꯗꯣꯏꯕ ꯑꯗꯨꯗ
ꯎꯝ ꯍꯥꯏꯗꯤ ꯄꯨꯂꯞ ꯁꯥꯕꯗꯨꯅꯦꯗ ꯀꯣꯏꯔꯒ ꯀꯩꯅꯣꯅ ꯊꯥꯒꯠꯂꯛꯄꯗꯣ ꯑ ꯀꯩꯅ ꯎꯝ ꯎꯝ
ꯑꯣ ꯁꯨꯃꯥꯏꯅ ꯇꯧꯕ꯭ꯔꯥ
ꯍꯣꯏ
ꯅꯨꯡꯉꯥꯏꯕ꯭ꯔꯥ ꯑꯗꯣ
ꯗ꯭ꯔꯦꯁ ꯁꯦꯠꯄꯒꯤ ꯅꯨꯡꯉꯥꯏꯕꯗꯨꯅꯤꯗ꯫
ꯑꯣ ꯂꯣꯏꯅꯃꯛ ꯆꯞ ꯃꯥꯟꯅꯔꯒ ꯁꯦꯠꯇꯣꯏꯔꯥ ꯑꯗꯨꯗꯣ?
ꯆꯞ ꯃꯥꯟꯅꯗꯁꯨ ꯌꯥꯏꯗ ꯐꯤ ꯃꯆꯨ ꯈꯔ ꯃꯥꯒꯤ ꯐꯤ ꯃꯄꯥꯟꯗ ꯆꯦꯟꯕꯗꯣ꯫
ꯑꯣ꯫
ꯆꯛ-ꯆꯛ ꯇꯧꯔ ꯆꯦꯟꯕꯗꯣ ꯑꯗꯨꯗ ꯃꯆꯨ ꯈꯦꯠꯅꯕ ꯑꯗꯨꯒꯨꯝꯕ ꯐꯤ ꯁꯦꯠꯄ, ꯑꯗꯒꯤ ꯂꯦꯁꯣꯟ ꯐꯨꯔꯤꯠꯀꯁꯦ ꯂꯤꯠꯂꯒ ꯀꯩ ꯐꯅꯦꯛꯀ ꯁꯦꯠꯂꯒ ꯆꯨꯔꯥꯒ ꯊꯦꯠꯄꯤꯗꯣ ꯀ꯭ꯔꯥꯎꯟ ꯃꯆꯥꯒ ꯎꯞꯄꯤꯗꯣ ꯑꯗꯨ ꯑꯗꯨ ꯍꯥꯞ ꯄꯣꯏꯗ ꯑꯩꯗꯤ ꯑꯃꯇ ꯍꯥꯞꯇꯕꯤꯗ ꯑꯗꯨꯝ ꯆꯠꯂꯅꯤ꯫ ꯑꯗꯨꯃꯨꯛ ꯋꯥꯏꯅꯗꯣꯏꯅꯦꯕ ꯑꯗꯨꯅ ꯇꯜꯂꯦꯕ꯫
ꯑꯣ ꯅꯪꯉꯣꯟꯗꯗꯤ ꯀꯖꯤꯡ ꯂꯥꯏꯗꯣ ꯂꯩꯇꯕ꯭ꯔꯥ?
ꯂꯩꯇꯦ ꯍꯥꯞꯄꯔꯣꯏ꯫
ꯑꯁ ꯑꯩ ꯌꯥꯝ ꯐꯖꯩꯑꯦꯕ ꯀꯥꯖꯤꯡꯂꯩꯁꯦ꯫
ꯑꯗꯒꯤ ꯀꯔꯤ ꯑꯃ ꯋꯥꯏꯠ ꯀꯂꯔꯒꯤ ꯀꯩꯅꯣꯗꯣ ꯑꯗꯨꯁꯨ ꯊꯦꯠꯄ ꯌꯥꯕꯅꯦ ꯑꯗꯨꯁꯨ ꯂꯩꯇ꯭ꯔꯦ ꯇꯣꯛꯑꯅꯤ꯫
ꯑꯣ꯫
ꯑꯗꯨꯝ ꯐꯤ ꯑꯗꯨꯝ ꯏꯜꯂꯒ ꯆꯝꯅ ꯑꯗꯨꯝ ꯆꯠꯂꯅꯤ꯫
ꯅꯪꯁꯨ ꯂꯩꯁꯥꯕꯤꯅꯦ ꯀꯔꯤꯅꯣꯅꯦ ꯂꯩꯌꯨꯅꯦ ꯈꯔ ꯑꯗꯨꯒꯨꯝꯕ ꯑꯗꯨꯒ ꯄꯨꯔꯛꯑꯣꯅꯦ꯫
ꯂꯩꯔꯒ ꯄꯨꯔꯛꯑꯣ꯫
ꯅꯣ ꯅꯪꯒꯤ ꯑꯣꯏꯅ ꯂꯩꯔꯒ ꯄꯨꯔꯛꯑꯣ꯫
ꯑꯗꯨꯕꯨ ꯀꯔꯥꯏꯗ ꯍꯥꯞꯄꯨꯗꯣꯏꯅꯣ ꯀꯩꯅꯣ ꯇꯧꯕ ꯀꯥꯟꯗ ꯑꯗꯨꯒꯨꯝꯕ ꯊꯣꯛꯄ ꯀꯥꯟꯗ ꯈꯛꯇ ꯍꯥꯞꯀꯗꯧꯅꯦ ꯃꯥꯗꯤ ꯖꯒꯣꯏ ꯁꯥꯅꯤꯁꯨ ꯅꯠꯇꯦ ꯑꯩꯗꯤ꯫
ꯑꯗꯨ ꯑꯥ ꯐꯣꯇꯣꯒꯨꯝꯕ ꯀꯥꯞꯅꯤꯡꯉꯥꯏꯒꯨꯝꯕ ꯖꯒꯣꯏ ꯁꯥꯕ ꯃꯤꯅ ꯈꯛꯇꯔꯥ ꯁꯦꯠꯅꯤꯡꯉꯥꯏꯗꯨꯗꯤ?
ꯍꯣꯏ ꯇ꯭ꯔꯦꯗꯤꯁꯅꯦꯜꯒꯨꯝꯕꯒꯤ ꯖꯒꯣꯏ ꯁꯥꯔꯀꯥꯟꯗ ꯑꯗꯒꯤ ꯂꯥꯏ ꯍꯔꯥꯎꯕꯒꯨꯝꯕ ꯑꯗꯨꯒꯨꯝꯕꯗ ꯍꯥꯞꯄꯋꯥꯅꯤꯗ꯫ ꯍꯥꯞ ꯍꯥꯞꯅꯗꯦꯕ꯫ ꯀꯩꯅꯣ ꯗꯦꯂꯤ ꯑꯣꯏꯅ ꯀꯔꯤꯁꯨ ꯁꯨꯝ ꯆꯠꯄ ꯊꯣꯛꯄꯒꯤꯗꯣ꯫
ꯑꯧ ꯀꯖꯦꯡ ꯂꯩꯒꯨꯝꯕꯗꯤ ꯑꯗꯨꯝ ꯍꯥꯞꯇꯤ ꯍꯥꯞꯄ ꯃꯥꯂꯦꯀꯣ ꯑꯗꯨꯗꯤ꯫
ꯀꯖꯦꯡ ꯂꯩꯁꯨ ꯑꯗꯨꯝ ꯖꯒꯣꯏ ꯁꯥꯕ ꯑꯗꯨ ꯃꯇꯥꯡ ꯄ꯭ꯔꯣꯒ꯭ꯔꯥꯝꯒꯨꯝꯕ ꯊꯣꯛꯄ ꯑꯗꯨ ꯃꯇꯥꯡꯗ ꯈꯛꯇꯅꯤꯗ, ꯐꯦꯁꯟ ꯁꯣꯒꯨꯝꯕ ꯊꯣꯛꯑꯗꯤ ꯍꯣꯏ꯫
ꯑꯗꯨꯅꯤ ꯀꯖꯦꯡ ꯂꯩꯗꯤ ꯌꯥꯝ ꯄꯥꯝꯃꯦ ꯑꯩ꯫ ꯌꯥꯝ ꯐꯖꯩꯌꯦ ꯔ꯭ꯔꯦꯠꯇꯣ ꯌꯨꯏꯌꯦꯗꯤ꯫
ꯃꯥꯒꯤ ꯀꯅꯥ ꯑꯣꯔꯦꯟꯖ ꯀꯂꯔꯒꯤ ꯌꯣꯠ ꯃꯆꯥ ꯃꯆꯥ ꯌꯥꯎꯕꯗꯣ ꯑꯗꯨ ꯌꯨꯏ ꯍꯥꯏꯕ ꯂꯥꯏꯕꯛꯇ꯫
ꯑꯣ ꯌꯥꯝ ꯐꯖꯩꯌꯦꯕ ꯃꯤꯅ ꯁꯦꯠꯄꯗꯣ꯫
ꯎꯝ ꯐꯖꯩ꯫
ꯅꯃꯥꯟꯅꯕꯤ ꯁꯤꯗ ꯂꯩꯕ ꯅꯨꯄꯤꯗꯣ꯫ ꯃꯇꯣꯝꯇ ꯍꯧꯖꯤꯛꯀꯥꯟ ꯂꯩꯕ ꯅꯨꯄꯤꯗꯣ꯫
ꯑ ꯀꯔꯤꯒꯤ?
ꯈꯪꯗꯦ ꯉꯔꯥꯡꯁꯨ ꯄꯨꯡ ꯃꯔꯤ ꯐꯥꯎ ꯂꯩꯔꯒ ꯏꯁꯇꯦꯇꯥꯁꯀ ꯊꯥꯒꯠꯂꯒ ꯂꯩꯕꯅꯦ ꯃꯥ꯫
ꯃꯆꯤꯟ ꯊꯔꯀꯣꯗꯨꯔꯥ ꯑꯍꯤꯍꯤ꯫
ꯃꯥꯗꯨ ꯇꯨꯝꯕ ꯌꯥꯗꯕꯒꯤ ꯑꯩ ꯁꯥꯎꯅꯤꯡꯛ ꯑꯦꯅ ꯍꯥꯏꯔꯛꯑꯦ ꯉꯁꯥꯏꯗꯣ ꯆꯥꯛ ꯆꯥꯕ ꯀꯨꯝꯕ ꯃꯇꯝꯗ꯫
ꯑꯥꯗ ꯑꯗꯨꯝ ꯊꯦꯡ ꯊꯦꯡ ꯇꯨꯝꯃꯝꯅꯤ ꯑꯗꯨꯅꯅꯦ
ꯍꯣꯏ ꯃꯥꯗꯣ ꯄꯨꯡ ꯃꯔꯤ ꯃꯉꯥꯗ ꯑꯗꯨꯝ ꯇꯨꯝꯃꯦ ꯍꯥꯏꯌꯦ ꯑꯥꯗ
ꯀꯥꯏ ꯌꯥꯅꯤꯗꯨꯗꯤ
ꯑꯗꯨꯗꯒꯤ ꯃꯥꯁꯦ ꯌꯥꯗ꯭ꯔꯕ ꯃꯥꯜꯂꯦꯕ
ꯑꯩꯈꯣꯏꯒꯤ ꯔꯨꯝꯃꯦꯠ ꯑꯉꯥꯡ ꯃꯌꯥꯡ ꯅꯨꯄꯤꯗꯨꯁꯨ ꯊꯣꯛ ꯄꯤꯖꯤꯗ ꯊꯣꯛꯈ꯭ꯔꯅꯤꯅ ꯇꯧꯍꯧꯕꯅꯤ ꯍꯟꯗꯛ ꯊꯣꯛꯇꯣꯏꯔꯥ ꯈꯪꯗꯦ ꯃꯥꯁꯦ
ꯎ ꯑꯗꯨꯗꯤ ꯅꯃꯥꯅꯤꯗꯤ ꯌꯥꯝ ꯅꯨꯡꯉꯥꯏ ꯍꯣꯏ
ꯑꯁ ꯑꯗꯣ ꯑꯃꯃꯨꯛ ꯊꯥꯖꯤꯜꯂꯛꯀꯅꯤꯗꯅ ꯑꯗꯨꯅ ꯀꯅꯥ ꯍꯥꯞꯁꯤꯅꯣ ꯈꯪꯗꯦ
ꯍꯣꯏ ꯁꯣꯏꯗꯅ ꯃꯥꯗꯤ ꯀꯥ ꯊꯥꯅꯤꯡꯉꯥꯏ ꯃꯥꯜꯂꯦ
ꯎꯝ
ꯁꯥꯔꯝꯃꯅꯤ ꯅꯣꯏꯒꯤ ꯁꯥꯏꯗꯠꯇꯁꯨ ꯍꯟꯗꯛ ꯅꯣꯏꯗꯤ ꯃꯅꯤꯡ ꯃꯃꯥꯡꯅꯤꯅ ꯅꯨꯡꯁꯥ
ꯅꯨꯡꯊꯤꯟ ꯋꯥꯏꯅꯦ ꯑꯩꯈꯣꯏ ꯁꯥꯔꯛꯇꯣꯏꯁꯦ
ꯑꯧ ꯅꯨꯡꯗꯥꯡꯗꯗꯤ ꯁꯥꯗꯕ꯭ꯔꯣ
ꯅꯨꯡꯗꯥꯡꯗ ꯅꯨꯡꯁꯤꯠꯀ ꯁꯤꯠꯂꯗꯤ ꯃꯄꯥꯟ ꯅꯨꯡꯁꯤꯠꯀ ꯁꯤꯠꯂꯗꯤ ꯊꯣꯡꯅꯥꯎ ꯍꯥꯡꯉꯗꯤ ꯑꯗꯨꯝ ꯀꯩꯁꯨ ꯀꯩ ꯇꯧꯗꯦ ꯑꯗꯥꯏ ꯌꯥꯝ ꯁꯥꯕ ꯑꯣꯏꯗꯦ ꯑꯣ ꯑꯗꯨꯒ ꯌꯥꯝ ꯀꯔꯤ ꯑꯃ ꯀꯨꯂꯔꯗꯣ ꯅꯥꯀꯟꯗ ꯑꯣꯟꯊꯣꯛꯑꯒ ꯍꯨꯝꯗꯣꯛꯄꯤꯗꯣ ꯑꯗꯨꯃꯥꯏꯅ ꯇꯧꯔꯗꯤ ꯈ ꯁꯥꯕ ꯐꯩ
ꯍꯣꯏ ꯅꯣꯏꯗꯤ ꯀꯨꯂꯔꯁꯨ ꯅꯨꯡꯉꯥꯏꯕꯅꯤꯅ
ꯎꯝ
ꯑꯩꯈꯣꯏꯗꯤ ꯀꯨꯂꯔ ꯄꯥꯏꯁꯤ꯭ꯔꯥ ꯍꯥꯏꯔꯁꯨ ꯑꯃꯨꯛꯀꯁꯨ ꯇꯥꯟꯕꯒꯨꯝ ꯇꯧꯋꯦ ꯀꯨꯂꯔꯁꯦ ꯍꯣꯏ ꯃꯤ ꯃꯔꯤ ꯑꯣꯏꯕꯅꯤꯅꯀꯣ ꯅꯍꯥꯟ ꯁꯦ ꯃꯌꯥꯡ ꯅꯨꯨꯄꯤꯒꯤ ꯋꯥꯏꯕꯅꯦꯕ ꯑꯩꯈꯣꯏꯁꯦ ꯅꯨꯣꯡꯃꯤꯠ ꯃꯥ ꯉꯥꯛꯇ ꯑꯗꯨꯒꯤ ꯃꯥꯒꯤ ꯀꯨꯂꯔꯗꯨꯗꯤ ꯑꯁ ꯕꯦꯔꯥ ꯀꯥꯔꯒ ꯂꯩꯔꯝꯃꯅꯤ ꯏꯁꯤꯡꯅ ꯂꯣꯏ ꯇꯥꯔꯒ ꯔꯨꯝꯒ ꯍꯦꯛ ꯇꯩꯊꯣꯛꯄ ꯂꯣꯏꯔꯒ ꯏ ꯃꯣꯠ ꯃꯣꯠꯂꯒ ꯑꯁ ꯋꯥꯅꯤ ꯍꯥꯏꯗꯨꯗ ꯃꯣꯛꯀ ꯇꯥꯎꯕꯗꯒꯤ ꯂꯣꯏ ꯃꯣꯠꯂꯒ ꯃꯥꯒꯤ ꯏꯁꯤꯡꯗꯨꯒ ꯅꯅꯥꯟꯊꯣꯔꯔꯤ ꯄ꯭ꯔꯤ ꯑꯣꯏꯕꯗꯣ ꯑꯁ ꯍꯥꯀꯠ ꯆꯥꯏꯌꯦ ꯑ ꯍꯪꯒꯣꯛꯌꯦ ꯍꯥꯏꯕ ꯃꯥꯒꯤꯗꯣ
ꯔꯨꯝ ꯀꯌꯥ ꯀꯅꯥꯒꯤꯅꯣ ꯍꯥꯏꯁꯦ
ꯑꯁ ꯍꯟꯗꯛ ꯃꯁꯛ ꯐꯖꯕꯤ ꯑꯃ ꯑꯅꯨꯛ ꯍꯥꯞꯄꯤꯒꯤ ꯔꯨꯝꯃꯦꯠꯇꯣ
ꯑꯣ ꯑꯣ ꯍꯟꯗꯛ ꯃꯁꯛ
ꯍꯟꯗꯛ ꯈꯔ ꯇꯧ ꯈꯠꯄꯤꯗꯣ
ꯃꯣꯏ ꯅꯨꯄꯥꯒꯒ ꯎꯅꯗꯅ ꯀꯣꯏꯕ ꯌꯥꯝ ꯆꯠꯂꯤ ꯃꯥ
ꯑꯣ ꯃ ꯎꯅꯌꯦ ꯍꯥꯏꯕ꯭ꯔꯥ
ꯎꯅꯕꯩ ꯇꯦꯛꯀ ꯇꯧꯅꯩꯗꯨꯗꯤ ꯐꯣꯇꯣ ꯊꯥꯒꯠꯂꯒ
ꯑꯣ ꯑꯩꯗꯤ ꯈꯪꯗ꯭ꯔꯦ ꯍꯧꯖꯤꯛꯀꯥꯟ ꯑꯃ ꯏꯟꯁꯇꯥꯒ꯭ꯔꯥꯝꯗꯣ ꯀꯩꯅꯣ ꯇꯥꯎꯈ꯭ꯔꯕꯒꯤ
ꯗꯤꯑꯛꯇꯤꯚꯦꯠ ꯇꯧꯈ꯭ꯔꯕꯣ ꯀꯩꯅꯣ ꯅꯪ ꯑꯃꯗ ꯇꯧꯗ꯭ꯔꯕꯣ ꯀꯩꯒꯤ ꯗꯤꯂꯦꯠ ꯇꯧꯏꯕ
ꯄꯥꯏꯅꯤꯡꯗ꯭ꯔꯦꯅ ꯅꯗꯨꯏ ꯑꯦꯀꯥꯎꯟ
ꯀꯅꯥꯅ ꯀꯥꯔꯟ ꯇꯔꯛꯏꯅꯣꯕ
ꯀꯅꯥꯁꯨ ꯇꯧꯗꯦꯗꯤꯗ
ꯑꯩ ꯁꯨ ꯃꯥꯥꯜꯂꯦ ꯅꯪꯒꯤꯁꯦ ꯀꯅꯥꯅꯣ ꯐꯣꯂꯣꯋꯔꯁꯀꯗꯣ ꯃꯌꯥꯝ ꯌꯥꯝꯃꯤꯗꯣ ꯂꯣꯏ ꯀꯛꯊꯈ꯭ꯔꯕ
ꯑꯁ ꯀꯛꯊꯠꯈ꯭ꯔꯦꯗ ꯑꯩ ꯄꯥꯏꯅꯤꯡꯗ꯭ꯔꯦꯅ
ꯑꯗꯨꯒꯤ ꯍꯧꯖꯤꯛ ꯏꯄꯥꯠ ꯄꯥꯠꯄꯒꯤꯗꯣ ꯑꯗꯨꯝ ꯔꯤꯜꯁ ꯌꯦꯡꯅꯤꯡꯉꯥꯏ ꯈꯛꯇ ꯑꯗꯨꯝ ꯍꯥꯞꯂꯒ ꯂꯩ
ꯎꯝ
ꯑꯗꯨꯅꯁꯨ ꯅꯨꯡꯉꯥꯏꯌꯦꯗ
ꯍꯣꯏꯗ ꯅꯪꯁꯨ ꯃꯇꯥꯡ ꯑꯃ ꯂꯥꯛꯈꯤꯅꯤꯗ ꯄꯪꯊꯥꯗꯒ ꯊꯥꯒꯠꯅꯤꯡꯕ ꯐꯣꯇꯣꯒ ꯄꯪꯊꯥ ꯊꯥꯒꯠꯅꯤꯡꯕ ꯑꯃ
ꯍꯣꯏ ꯌꯥꯎꯔꯝꯕꯁꯨ ꯌꯥꯏ
ꯑꯗꯨꯝ ꯃꯤꯁ ꯇꯧꯔꯛꯀꯗꯣꯏꯔꯅꯦ ꯅꯪ ꯐꯣꯂꯣꯋꯔ ꯌꯥꯝꯕ ꯑꯥꯏꯖꯤꯗ ꯑꯦꯀꯥꯎꯗꯣ
ꯀꯥꯏꯗꯦꯗ ꯑꯗꯨꯝ
ꯑꯥꯗꯁꯨ ꯑꯗꯨꯝ ꯊꯥꯒꯠꯂꯗꯤ ꯂꯣꯏꯔꯦꯅꯦ ꯃꯤ ꯌꯦꯡꯅꯤꯡꯉꯥꯏ ꯂꯩꯇ꯭ꯔꯁꯨ ꯅꯠꯇ꯭ꯔꯣ
ꯍꯣꯏꯅꯦ ꯍꯣꯏꯅꯦ ꯑꯩꯈꯣꯏ ꯃꯌꯥꯝ ꯂꯩꯁꯤꯗꯤ ꯂꯥꯏꯛ ꯇꯧꯅꯕ
ꯎꯝ ꯈꯪꯗꯔꯦ